ꯑ
ꯇꯥꯄ ꯑꯣ ꯑꯁ ꯌꯥꯝ ꯋꯥꯅ ꯄꯥꯎ ꯐꯥꯎꯅꯩꯍꯦ ꯕꯥꯅꯤꯁꯦ
ꯅꯪ ꯅꯪ ꯀꯩꯅꯣ ꯑ ꯃꯊꯛꯇ ꯆꯠꯄ ꯏꯅꯦ
ꯈꯪꯗꯦ ꯑ ꯃꯊꯛꯇ ꯑꯣꯏꯔꯁꯨ ꯅꯦꯠꯇꯠꯇꯤ ꯑꯗꯨꯝ ꯌꯥꯝ ꯐꯩꯌꯦꯕ ꯐꯥꯏꯚ ꯖꯤ ꯐꯪꯉꯦꯕ
ꯑꯣ ꯑꯗꯨ ꯄꯨꯔꯛꯑꯣ ꯐꯥꯚꯖꯤꯗꯣ ꯎꯝ ꯁꯤꯅꯁꯨ
ꯑꯦ
ꯃꯊꯛꯇ ꯑꯣꯏꯕꯒꯤꯅꯦꯋꯥꯛ ꯆꯥꯗ꯭ꯔꯤꯌꯦ ꯍꯧꯖꯤꯛꯅ ꯁꯦꯝꯕ ꯂꯣꯏꯕꯅꯦ ꯊꯨꯔꯤꯗꯣ ꯑ ꯏꯆꯦ ꯄꯨꯔꯤꯒ ꯁꯤꯡꯖꯨꯁꯨ ꯎꯝ ꯁꯤꯡꯖꯨꯗ ꯀꯣꯠ ꯄꯨꯔꯤꯗꯨ ꯀꯣꯠꯂꯒ ꯆꯥꯁꯦ ꯍꯥꯏꯔꯒ
ꯑꯁ ꯐꯖꯅ ꯇꯧꯈꯥꯏꯍꯦ ꯅꯣꯏꯁꯦ
ꯀꯩꯅꯣ ꯑꯌꯨꯗ ꯉꯁꯤꯁꯦ ꯈꯣꯡꯗ꯭ꯔꯣꯝ ꯆꯥꯕꯀꯣ
ꯑꯣ ꯑꯗꯨꯒꯤ ꯆꯥꯛ ꯆꯪꯗꯕ ꯑꯃꯨꯛꯀ
ꯆꯪꯗ꯭ꯔꯦ
ꯌꯥꯔꯣꯏꯦ ꯑꯩ ꯃꯥꯟꯕ ꯉꯥꯛꯇ
ꯈꯣꯡꯗ꯭ꯔꯣꯝꯗꯤꯦ ꯄꯥꯝꯗꯦ ꯀꯗꯥꯏꯗꯒꯤ
ꯑꯗꯨ ꯆ ꯐꯨꯠ ꯑꯣꯏꯅ ꯆꯥꯎꯅ ꯑꯗꯨꯒ ꯅꯣꯏꯁꯨ ꯌꯦꯟ ꯌꯥꯝ ꯂꯩꯗꯥꯏꯅꯦ ꯅꯪꯒꯤ ꯏꯁꯇꯦꯇꯁꯇ ꯎꯕꯗ ꯑꯗꯣ ꯑꯩꯅ ꯎꯑꯦ ꯉꯔꯥꯡ
ꯑꯗꯨ ꯌꯦꯟꯗꯣ ꯀꯩꯅꯣ ꯆꯥꯎ ꯆꯥꯎꯗ꯭ꯔꯤꯕ ꯃꯥꯗꯨꯣ ꯆꯥꯎꯗꯕꯒꯤ ꯅꯍꯥꯟ ꯑꯩꯈꯣꯏ ꯑꯩ ꯂꯥꯛꯑꯀꯥꯟꯗ ꯆꯥꯕꯗꯣ ꯈꯔ ꯍꯥꯎꯗꯕꯨꯕꯣ
ꯑꯣ ꯑꯁ ꯌꯥꯝ ꯆꯥꯎꯋꯦ ꯌꯥꯝ ꯎꯋꯦꯗ ꯑꯅꯤ ꯑꯅꯤꯗꯤ ꯆꯥꯎꯋꯦꯗ
ꯀ ꯏꯃꯥ ꯏꯃꯥꯅꯦ ꯏꯃꯥꯕꯨ ꯆꯥꯕ ꯌꯥꯔꯣꯏ
ꯑꯃ ꯈꯣꯡꯕꯗꯣ
ꯈꯣꯡꯕꯨꯗꯤ ꯑꯃꯈꯛꯇꯅꯦꯕ ꯅꯨꯄꯥꯗꯣ ꯑꯃꯈꯛꯇꯅꯦꯕ ꯑꯗꯨ ꯃꯥꯕꯨ ꯆꯠꯊꯣꯛꯑꯗꯤ ꯌꯥꯔꯔꯣꯏꯕ ꯍ
ꯌꯥꯔꯦꯗ ꯑꯅꯤ ꯑꯅꯤ ꯎꯑꯦꯗ ꯑꯩꯅ ꯎ
ꯑꯃꯗꯣ ꯃꯤꯒꯤꯅꯦ ꯆꯗꯣ
ꯑꯣ ꯑꯣ ꯑꯗꯨꯒꯤꯅꯦꯕ
ꯃꯤꯅꯦꯕ ꯑꯗꯨꯝ ꯂꯥꯛꯑꯒ ꯑꯗꯨꯝ ꯆꯥꯕꯅꯦꯕ ꯑꯩꯈꯣꯏꯗ ꯅꯨꯄꯤ ꯀꯣꯏꯔꯅꯤ ꯃꯥꯁꯨ ꯅꯨꯄꯤ ꯈꯨꯌꯥꯝ ꯂꯩꯕꯗꯣ
ꯑꯥ
ꯑꯃꯨꯛ ꯍꯜꯂꯛꯑꯣꯏꯗ꯭ꯔꯣ ꯅꯪꯗꯤ
ꯍꯜꯂꯛꯀꯅꯤ ꯑꯗꯣ ꯉꯥꯏꯕꯅꯦ ꯑꯃꯨꯛ ꯄꯤꯅꯤꯡꯉꯥꯏ
ꯑꯣ ꯅꯨꯡꯊꯤꯟꯗ
ꯍꯣꯏ ꯅꯨꯡꯊꯤꯤꯟ ꯄꯨꯡ ꯑꯅꯤꯗ
ꯑꯁ ꯅꯨꯡꯊꯤꯤꯟ ꯀꯩꯅꯣ ꯄꯨꯡ ꯑꯅꯤꯗ ꯄꯤꯔꯗꯤ ꯀꯩꯅꯣ ꯃꯣꯏꯗꯣ ꯑꯁ ꯋꯥꯗꯤ ꯋꯥꯔꯅꯤꯀꯣ
ꯍꯣꯏ ꯑꯃꯨꯛ ꯄꯤꯕꯅꯦ ꯀꯩꯅꯣ ꯃꯤ ꯑꯩꯈꯣꯏꯅ ꯄꯤꯍꯟꯕꯀꯣ ꯑꯃ ꯂꯩꯕꯅꯦ ꯃꯤ ꯑꯃ
ꯑꯣ ꯑꯣ
ꯃꯥꯁꯨ ꯋꯥꯔꯝꯒꯅꯤ ꯍꯥꯏꯔꯒ ꯉꯁꯤ ꯂꯥꯛꯄꯅꯦ ꯃꯥꯁꯨ ꯋꯥꯔꯝꯒꯅꯤꯅ
ꯄꯤꯗ꯭ꯔꯗꯤ ꯂꯝ ꯂꯥꯝꯂꯒ ꯁꯤꯒꯅꯤꯀꯣ
ꯎꯝ ꯏ ꯅꯦꯝꯕꯣꯛꯅ ꯍꯩꯒꯨꯝꯕ ꯃꯔꯛ ꯃꯔꯛꯇ ꯄꯤꯌꯦꯕ ꯃꯉꯣꯟꯗꯁꯨ ꯀꯣ ꯂꯐꯣꯏꯒꯨꯝꯕ ꯑꯗꯨꯝ ꯄꯤꯌꯦ ꯄꯤꯕꯤꯌꯦ ꯃꯣꯏ ꯃꯣꯏꯅ ꯑꯩꯈꯣꯏꯅ ꯃꯔꯛ ꯃꯔꯛꯇ ꯃꯣꯏꯕꯨ ꯁꯨꯃꯥꯏꯅ ꯇꯧꯕꯤꯌꯣ ꯄꯤ ꯕꯤꯌꯣ ꯍꯥꯏ ꯈꯣꯠ ꯑꯃꯥꯏꯅ ꯇꯧꯋꯣ ꯈꯣꯠꯂꯣ ꯍꯥꯏ ꯍꯥꯏꯕ ꯃꯇꯝꯗ ꯃꯣꯏꯁꯨ ꯇꯧꯕꯤꯌꯦꯦꯕ
ꯑꯣ ꯃꯣꯔꯣꯛꯀꯨꯝꯕ ꯂꯩꯔꯗꯤ ꯄꯤꯔꯗꯤ ꯃꯣꯏꯗꯤ ꯍꯔꯥꯎꯔꯒꯅꯤꯗ
ꯑꯣ ꯑꯗꯨꯒꯨꯝꯕ ꯁ ꯄꯤꯕꯅꯦ ꯂꯩꯔꯗꯤ ꯍꯧꯖꯤꯛꯀꯥꯟꯗꯤ ꯑꯩꯈꯣꯏ ꯂꯧꯗ ꯃꯣꯔꯣꯛ ꯂꯣꯏꯈ꯭ꯔꯦ
ꯑꯣ ꯇ꯭ ꯑꯃꯨꯛ ꯊꯣꯛꯇ꯭ꯔꯤꯕ꯭ꯔꯣ
ꯁꯣꯆꯔꯤꯦ ꯈꯪꯗꯦ ꯊꯣꯛ ꯊꯣꯛꯇ꯭ꯔꯦ ꯍꯥꯏꯕꯅꯦ ꯉꯔꯥꯡ ꯅꯍꯥꯟ ꯍꯣꯏ ꯅꯍꯥꯟꯗꯤ ꯈꯖꯤ ꯈꯛꯇ ꯄꯨꯔꯛꯑꯦ ꯅꯤꯝꯕꯣꯡꯅ ꯂꯣꯏꯔꯦ ꯍꯥꯏꯗꯤ ꯍꯥꯏꯕꯅꯤ ꯅꯣꯏꯗꯤ ꯃꯔꯣꯔꯣꯛ ꯂꯩꯔꯝꯒꯨꯅꯤ
ꯂꯩꯇꯦ ꯑꯩꯈꯣꯏꯗꯤ ꯃꯣꯔꯣꯛ ꯑꯀꯪꯕ ꯆꯥꯔꯒ ꯂꯩꯕꯅꯤ ꯍꯧꯖꯤꯛꯀꯥꯟ
ꯏꯁꯁ ꯃꯔꯣꯔꯣꯛ ꯑꯀꯪꯕ ꯑꯝꯇ ꯆꯥꯅꯤꯡꯗ꯭ꯔꯦ ꯑꯩ ꯍꯧꯖꯤꯛꯀꯥꯟꯁꯦ
ꯑꯩꯁꯨ ꯆꯥꯅꯤꯡꯗꯕꯀꯣ ꯑꯗꯨꯒꯤ ꯎ ꯀꯩꯅꯣ ꯃꯣꯔꯣꯛ ꯎ ꯃꯥꯟꯕꯤ ꯍꯥꯏꯒꯦꯔꯥ ꯀꯩꯅꯣ ꯃꯣꯔꯣꯛ ꯑꯁꯥꯡꯕꯤ ꯑꯃ ꯂꯩꯕꯗꯣ
ꯑꯣ ꯂꯩꯌꯦ ꯂꯩꯌꯦ ꯌꯥꯝ ꯄꯤꯛꯄꯁꯨ ꯅꯠꯇꯕ ꯆꯥꯎꯕꯁꯨ ꯅꯠꯇꯕ ꯑꯗꯨꯔ
ꯀꯩꯅꯣ ꯀꯩ ꯍꯥꯏꯗ꯭ꯔꯣ ꯑꯁ ꯃꯃꯤꯡꯗꯣ ꯍꯥꯏꯕ ꯍꯩꯇꯦ ꯑꯗꯨꯗꯣ ꯑꯗꯨꯗꯣ ꯀꯩꯅꯣ ꯑꯩꯈꯣꯏꯒꯤ ꯃꯄꯥꯟꯗ ꯍꯧꯔꯒ ꯂꯩꯕ ꯑꯗꯨ ꯈꯛꯇ ꯆꯥꯔꯒ ꯂꯩꯕꯅꯦ ꯑꯩꯈꯣꯏꯁꯦ
ꯑꯁ ꯑꯗꯣ ꯌꯥꯝ ꯁꯥꯕꯗꯣ ꯑꯁ ꯑꯗꯨꯗꯤ ꯌꯥꯝ ꯁꯥꯕꯅꯤꯍꯦ
ꯑꯀꯪꯕ ꯆꯥꯅꯤꯡꯗꯕꯒꯤ ꯆꯥꯔꯒ ꯂꯩꯅꯤꯅꯦ
ꯎꯝ
ꯀꯩꯅꯣ ꯑ ꯀꯩꯅꯣꯗꯗꯤ ꯈꯨ ꯌꯥꯝ ꯂꯩꯌꯦ ꯑꯗꯨꯕꯨ ꯈꯨꯟꯗꯗꯤ ꯂꯩꯇꯕꯀꯣ ꯅꯍꯥꯟ ꯑꯩ ꯂꯥꯛꯑꯀꯥꯟꯗ ꯄꯨꯔꯛꯑꯗꯤ ꯐꯛꯗꯧꯕ ꯆꯥꯛꯁꯨ ꯆꯥꯛꯑꯦꯕ ꯃꯣꯏꯒꯤꯗꯣ ꯑꯗꯨ ꯆꯥꯛꯁꯨ ꯕ ꯍꯣꯡꯈ꯭ꯔꯦ ꯍꯣꯡꯈ꯭ꯔꯦ ꯍꯣꯡꯈ꯭ꯔꯦ
ꯎ
ꯆꯥꯛ ꯂꯥꯝꯗꯕ꯭ꯔꯣ
ꯆꯥꯛ ꯂꯥꯑꯝꯗꯕꯒꯤ ꯍꯣꯏ ꯉꯁꯥꯏꯗꯤ ꯆꯥ ꯈꯔꯗꯤ ꯆꯥꯅꯤꯡꯕ꯭ꯔꯦ ꯑꯗꯨꯕꯨ ꯍꯧꯖꯤꯛꯇꯤ ꯆꯥꯅꯤꯡꯗ꯭ꯔꯦ ꯗꯥꯜ ꯑꯣꯏꯕꯒꯤ ꯃꯣꯏ ꯃꯣꯏꯒꯤꯁꯨ ꯆꯥꯕ ꯌꯥꯕꯅꯦꯕ ꯑꯗꯣ ꯗꯥꯜ ꯑꯣꯏꯕꯒꯤ ꯆꯥꯅꯤꯡꯗꯕ ꯑꯩꯁꯨ
ꯑꯣ ꯃꯍꯥꯎ ꯈꯔ ꯇꯣꯉꯥꯟꯅꯨꯅꯦ
ꯑꯁ ꯃꯣꯏꯒꯤ ꯃꯍꯥꯎꯗꯤꯦ ꯑꯩꯗꯤ ꯍꯩꯅꯗꯦꯗ ꯌꯥꯝ ꯆꯥꯅꯤꯡꯉꯗꯤ ꯆꯥꯛ ꯆꯥꯛ ꯂꯥꯃꯜꯂꯗꯤ ꯀꯣ ꯑꯗꯨꯝ ꯆꯥꯕ ꯌꯥꯔꯦ ꯑꯗꯨꯕꯨ ꯍꯧꯖꯤꯛꯇꯤ ꯑꯗꯨꯝ ꯈꯥꯡꯈꯤꯒꯦ ꯌꯨꯝꯗꯣ ꯑꯣꯏꯅ ꯆꯥꯔꯒꯦ
ꯑꯩꯁꯨ ꯆꯥꯅꯤꯡꯗꯦ ꯃꯣꯏꯛꯇꯣ ꯀꯩꯅꯣ ꯃꯁꯥꯂꯥꯗꯣ ꯌꯥꯝ ꯊꯝꯕꯒꯤꯀꯣ ꯃꯔꯨ ꯃꯔꯥꯡꯁꯤꯡꯗꯣ ꯌꯥꯝ ꯊꯝꯕꯒꯤ
ꯑꯣ ꯌꯥꯝꯃꯟꯕꯩ ꯃꯣꯏꯁꯦ ꯌꯥꯝꯃꯜꯂꯦꯀꯣ ꯃꯣꯏꯒꯤ ꯃꯁꯂꯥꯁꯤꯡꯁꯨ ꯀꯣ ꯃꯔꯨ ꯃꯔꯥꯡ ꯑꯁ ꯃꯔꯣꯏꯁꯨ ꯌꯥꯝꯃꯟꯕꯒꯤ
ꯃꯔꯨ ꯃꯔꯥꯡ ꯄꯥꯝꯕꯤꯁꯤꯡꯅꯤꯅ
ꯍꯣꯏ ꯑꯕ ꯃꯥꯂꯦ ꯍ ꯑꯩꯈꯣꯏꯅ ꯈꯔ ꯁꯤꯝꯄꯜ ꯑꯣꯏꯕꯅ ꯄꯥꯝꯕ ꯏꯆꯝ ꯆꯝꯕꯗꯣ ꯑꯗꯨꯣꯅ ꯄꯥꯝꯕ ꯅꯪ ꯍꯌꯦꯡꯅꯦꯀꯥꯏ ꯆꯠꯀꯗ꯭ꯔꯥ
ꯑꯩꯌꯦ ꯂꯩꯥꯏꯗ ꯃꯥ ꯂꯩꯗ
ꯑꯗꯨꯝ ꯂꯩꯒꯗ꯭ꯔꯥ ꯈꯨꯈꯟꯗ ꯍꯧꯖꯤꯛꯀꯥꯟꯗꯤ
ꯈꯪꯗ꯭ꯔꯤꯌꯦ ꯑꯩ ꯐꯥꯎ ꯈꯪꯗ꯭ꯔꯤꯌꯦ ꯑꯃꯁꯁꯨ ꯃꯈꯜ ꯑꯃꯁꯁꯨ ꯊꯣꯛꯇ꯭ꯔꯤ ꯑꯣ ꯈ ꯑꯋꯥꯖ ꯊꯥꯎ ꯇꯕ ꯐꯤꯤꯁꯥꯅꯤꯡꯉꯥꯏ ꯂꯩꯌꯦ ꯃꯤꯒꯤ
ꯀꯩꯅꯣꯗꯣ ꯖꯒꯣꯏ ꯁꯥꯕꯒꯤꯗꯣ
ꯅꯠꯇꯦ ꯖꯒꯣꯏ ꯁꯥꯕꯗꯣ ꯑꯩ ꯍꯩꯗꯦ ꯑꯗꯨꯗꯤ
ꯑꯣ ꯉꯆꯦ ꯈꯛꯇꯔꯣ ꯍꯥꯏꯕ ꯅꯪꯁꯨ ꯍꯥꯏꯅꯤꯡꯉꯥꯏ ꯇꯝꯃꯣ ꯑꯗꯨꯗꯣ ꯑꯣꯗꯔ ꯌꯥꯝꯒꯅꯤ ꯀꯩꯅꯣ
ꯑꯁꯤ ꯅꯨꯄꯤꯃꯨ ꯍꯥꯏꯒꯗ꯭ꯔꯣ ꯌꯥꯝ ꯇꯥꯡꯃꯤꯗꯣ ꯏꯅꯔꯖꯤ ꯌꯥꯎꯗ꯭ꯔꯤꯁꯦ ꯅꯣꯛꯅꯤꯡꯉꯍꯦ
ꯅꯣꯛꯅꯤꯡꯉꯩꯁꯨ ꯏꯅꯔꯖꯤ ꯌꯥꯎꯗ꯭ꯔꯦ
ꯅꯆꯦꯗꯤ ꯉꯁꯤꯗꯤ ꯅꯣꯡꯃꯥꯏꯖꯤꯡꯅ ꯔꯦꯁ ꯇꯧꯔꯝꯒꯅꯤ ꯄꯣꯊꯥꯔꯝꯒꯅꯤ
ꯎꯝ ꯃꯥ ꯀꯟꯅ ꯁꯦꯝꯃꯨꯔꯒ ꯂꯩ ꯍꯧꯖꯤꯛ ꯆꯥꯅꯕꯅꯕ
ꯅꯪꯅ ꯑꯃꯨꯛ ꯑꯩ ꯑꯩꯉꯣꯟꯗ ꯑꯣ ꯖꯤ ꯌꯥꯝ ꯀꯟꯅ ꯃꯥꯜꯂꯦꯍꯦ ꯅꯪꯅ ꯇꯛꯈꯥꯏꯔꯗꯤ
ꯃꯤꯅꯔꯖꯤꯤ ꯌꯥꯎꯗ ꯅꯥ ꯈꯨꯟꯗ꯭ꯔꯨꯒꯤ ꯆ ꯆꯥꯔꯒ ꯑꯁ ꯏꯅꯔꯖꯤ ꯌꯥꯎꯗ꯭ꯔꯦꯍꯦ ꯍꯥꯏꯔꯒ ꯇꯧꯕꯅꯤ ꯄꯥꯏꯂ ꯇ ꯍꯅ ꯂꯣꯏꯔꯦ ꯑꯗꯨ ꯁꯤꯡꯖꯨ ꯁꯦꯝꯃꯣ ꯂꯩꯕ ꯃꯣꯏꯁꯦ
ꯑꯣ ꯃ ꯃꯃꯥꯟꯅꯕꯤ ꯈꯣꯏꯁꯨ ꯂꯥꯛꯄ꯭ꯔꯥ
ꯂꯥꯛꯇ ꯑꯩꯈꯣꯏ ꯌꯨꯝ ꯃꯅꯥꯛꯇ ꯂꯩꯕ ꯑ ꯑꯗꯨꯗꯤ ꯂꯩꯔꯝꯅꯤ ꯑꯗꯨꯕꯨ ꯀꯧꯗꯤ ꯀꯧꯕꯤꯗꯤꯦ
ꯎ
ꯑꯗꯨ ꯐꯖꯅ ꯄꯨꯟꯗꯕꯒꯤꯀꯣ
ꯎꯝ
ꯊꯣꯛꯁꯨ ꯊꯣꯛꯇ꯭ꯔꯔꯤꯗ
ꯎꯝ
ꯍꯌꯦꯡ ꯀꯥꯏꯗ ꯆꯠꯁꯤꯔꯣ ꯅꯍ ꯆꯠꯅꯤꯡꯉꯥꯏ ꯂꯩ
ꯑꯩꯗꯤ ꯑꯩꯗꯤ ꯑꯃꯨꯛ ꯆꯠꯅꯤꯡꯉꯥꯏ ꯂꯩꯌꯦ ꯁꯤꯗ ꯑꯃꯨꯛ ꯀꯥꯗꯧ ꯃꯥꯜꯂꯦ
ꯑꯣ ꯀꯩꯅꯣ ꯀꯔꯤ ꯍꯥꯏꯒ꯭ꯔꯥ ꯎꯁꯣꯏꯒꯨꯝꯕ ꯂꯩꯕ꯭ꯔꯣ ꯑꯗꯨꯗ ꯊꯕ ꯆ ꯁꯦꯔꯣ
ꯊꯨꯝꯕꯗꯤ ꯈꯪꯗꯦ ꯑꯁꯤ ꯑꯩ ꯊꯤꯕ ꯆꯠꯇ꯭ꯔꯤꯌꯦ ꯂꯩꯔꯝꯒꯅꯤ ꯍꯣꯏ ꯍ ꯍꯧꯕ ꯃꯥꯜꯂꯦ ꯑꯗꯣ ꯑꯩ ꯅꯍꯥꯟꯗꯤ ꯑꯩꯈꯣꯏꯒꯤ ꯎꯁꯣꯏ ꯑꯩꯈꯣꯏ ꯅꯨꯄꯥ ꯑꯩꯈꯣꯏꯒꯤ ꯎꯁꯣꯏꯗꯣ ꯃꯊꯛꯇ ꯂꯩ ꯃꯣꯏꯒꯤꯗꯣ
ꯎꯝ
ꯃꯊꯛꯇ ꯑꯁꯤ ꯌꯨꯝ ꯃꯅꯥꯛꯇ ꯂꯩꯕꯗꯨꯗꯤ ꯑꯗꯨꯗꯤ ꯑꯩ ꯂꯧꯕ ꯆꯠꯂꯦ ꯑꯗꯣ ꯀꯩꯅꯣꯗꯗꯤ ꯎꯝ ꯑꯩꯈꯣꯏ ꯈꯨꯟꯒꯤ ꯎꯁꯣꯏ ꯌꯥꯝ ꯑ ꯑꯩꯈꯣꯏꯒꯤ ꯃꯤꯒꯤ ꯅꯠꯇꯕ ꯑꯩꯈꯣꯏꯒꯤ ꯑꯗꯣ ꯑꯩꯈꯣꯏ ꯈꯨꯟꯒꯤ ꯎꯁꯣꯏ ꯐꯥꯔꯝ ꯑꯃ ꯂꯩꯕꯗꯣ
ꯃꯊꯛꯇꯔꯣ
ꯑꯥ
ꯑꯥ
ꯑꯗꯨꯗꯣ ꯂꯩꯔꯝꯒꯅꯤ ꯍꯣꯏ ꯃꯤꯅ ꯂꯧꯕ꯭ꯔꯥ ꯂꯧꯗꯕ꯭ꯔꯥꯗꯤ ꯈꯪꯖꯩ ꯑꯗꯨ ꯑꯗꯨ ꯎꯁꯣꯏꯗꯣ ꯍꯥꯎꯋꯅ
ꯑꯁ ꯆꯠꯂꯒ ꯂꯧꯎꯁꯨ ꯍꯥꯏꯁꯨ ꯍꯥꯏꯔꯣꯏꯗ ꯃꯥꯏꯁꯨꯂ ꯎ ꯊ꯭ꯔꯤꯕꯅꯤꯅ ꯀꯖ
ꯎꯝ ꯀꯥꯡ ꯌꯥꯝꯃꯟꯕꯒꯤ ꯑꯩ ꯑꯩꯁꯨ ꯀꯩꯅꯣ ꯂꯥꯏꯇꯔ ꯄꯨꯔꯒ ꯆꯠꯄꯅꯦ ꯑꯩꯈꯣꯏ ꯑꯩꯈꯣꯏ ꯌꯨꯝ ꯃꯅꯥꯛꯇ
ꯑꯥ ꯃꯩꯗ
ꯂꯥꯏ ꯇꯔ ꯄꯔ ꯀ ꯑꯃꯥꯏ ꯃ ꯇꯧꯔꯒꯜꯂ ꯍ ꯒꯨꯅꯥꯏ ꯐꯗ ꯑꯣꯅꯤ
ꯎꯝ ꯑ ꯍꯧꯖꯤꯛꯀꯥꯟꯁꯦ ꯒꯨꯟꯅꯥꯏꯁꯨ ꯌꯥꯝ ꯇꯥꯡꯈ꯭ꯔꯦ ꯅꯍꯥꯟ ꯅꯍꯥꯟꯗꯤ ꯈꯨꯟꯅꯥꯏꯗꯣ ꯀꯩꯅꯣ ꯂꯨꯄꯥ ꯀꯨꯟ ꯑꯗꯨ ꯄꯤꯕ ꯅꯠꯇ꯭ꯔꯣ
ꯍꯣꯏ ꯌꯥꯝ ꯇꯥꯡꯈ꯭ꯔꯕꯅꯦ ꯍꯧꯖꯤꯛꯀꯥꯟꯗꯤ
ꯀꯩꯅꯣ ꯑꯁꯤ ꯄꯤꯁ ꯑꯃꯗꯀꯣ ꯄꯤꯁ ꯑꯃꯗ ꯂꯨꯄꯥ ꯀꯨꯟꯅꯤ ꯌꯥꯝ ꯇꯥꯡꯉꯤꯀꯣ ꯑꯩꯈꯣꯏ ꯎꯝ ꯂꯧꯕ ꯉꯝꯗꯕꯒꯤꯀꯣ ꯀꯩꯅꯣ ꯑꯗꯨꯝ ꯑꯃ ꯑꯃ ꯈꯛꯇ ꯂꯧꯋꯦꯕ ꯃꯥꯅꯤꯒꯨꯝꯕ ꯑꯗꯨꯝ ꯂꯧꯋꯦꯕ
ꯁꯦꯠꯇꯣ ꯑꯗꯨꯝ ꯂꯧꯕ ꯌꯥꯗ꯭ꯔꯣ ꯑꯃ
ꯁꯦꯠꯇꯣ ꯀꯩꯅꯣ ꯇꯥꯡꯈ꯭ꯔꯦ ꯑꯗꯨ ꯁꯦꯠꯇꯣ ꯂꯧꯕ ꯉꯝꯗ꯭ꯔꯦꯕ ꯑꯗꯨ ꯃꯥꯗꯁꯨ ꯂꯨꯄꯥ ꯀꯨꯋꯟꯇꯤ ꯄꯕꯗꯣ ꯉꯝꯗ꯭ꯔꯦ
ꯑꯣ ꯎꯄꯥꯏ ꯂꯩꯇ꯭ꯔꯦ ꯑꯩꯈꯣꯏ ꯂꯥꯏꯔꯕꯅꯤꯅ ꯀꯔꯤ ꯎꯄꯥꯏ ꯂꯩꯩ ꯑꯗꯣ ꯎꯝ ꯌꯥꯡꯈꯩꯗꯤ ꯄꯤ ꯃꯥꯜꯂꯦ ꯅꯍꯥꯟꯗꯣ
ꯌꯡꯈꯥꯏ ꯈꯣꯡꯗꯦ ꯂꯨꯄꯥ ꯀꯨꯟ ꯄꯤꯕ ꯅꯠꯇ꯭ꯔꯣ
ꯀꯔꯝ ꯀꯥꯟꯗꯅꯣ ꯂꯨꯄꯥꯀ ꯄꯤꯕꯗꯣ
ꯑꯣ ꯑꯩꯈꯣꯏ ꯑꯩꯈꯣꯏ ꯁꯦꯀꯦꯟꯗ꯭ꯔꯤ ꯇꯝꯕ ꯃꯇꯝꯗꯗꯤ ꯂꯨꯄꯥ ꯀꯨꯟ ꯄꯤꯌꯨ ꯃꯥꯜꯂꯦ ꯃꯥꯂꯦ ꯑꯗ ꯍꯧꯖꯤꯛꯀꯥꯟ ꯌꯥꯡꯈꯩ ꯄꯤꯕ ꯃꯥꯜꯂꯦ ꯑꯗꯣ ꯅꯪ ꯍꯥꯏ
ꯍꯧꯖꯤꯛ ꯄꯤꯁ ꯑꯃ ꯍꯥꯏꯕꯁꯦ ꯀꯩꯅꯣ ꯀꯩꯅꯣ ꯔꯥꯎꯟ ꯔꯥꯎꯟ ꯑꯣꯏꯕꯗꯣ
ꯑꯣ ꯈꯪꯉꯦ
ꯑꯃ ꯑꯃ ꯂꯧꯊꯣꯛꯕꯗꯣ ꯑꯗꯨꯁꯨ ꯃꯥ ꯀꯩꯅꯣ ꯑꯅꯤ ꯍꯥꯞꯄꯦꯅ ꯑꯅꯤ ꯍꯥꯕꯗꯣ ꯑꯃꯑ ꯑꯁꯤ ꯑꯃꯗꯣ ꯑꯅꯤꯅꯦꯕ ꯑꯅꯤꯗꯣ ꯂꯨꯄꯥ ꯀꯨꯟꯅꯦꯕ
ꯑꯣ ꯑꯣ ꯑꯣ ꯑꯗꯨ ꯑꯣꯏꯔꯗꯤ ꯌꯥꯝ ꯇꯥꯡꯉꯝꯅꯤ ꯑꯗꯨ ꯁꯦꯠꯇꯨꯗꯤ ꯆꯥꯝꯃ ꯌꯧꯔꯝꯒꯨꯅꯤ
ꯆꯥꯝꯃ ꯌꯧꯔꯝꯃꯅꯦ ꯍꯣꯏ ꯆꯥꯝꯃꯁꯨ ꯍꯦꯁꯤꯅ ꯍꯦꯜꯂꯝ ꯀꯛꯗꯅ
ꯑꯩꯈꯣꯏ ꯀꯣꯟꯗ ꯅꯍꯥꯟ ꯑꯁꯤꯒꯤ ꯊꯥꯗ ꯃꯥꯜꯂꯦ ꯑꯩꯈꯣꯏ ꯈꯨꯟꯗꯗꯤ ꯑꯩꯅ ꯂꯩꯕ ꯃꯇꯝꯗ ꯂꯨꯄꯥ ꯌꯥꯡꯈꯩꯅꯤ
ꯑꯣ
ꯑꯗꯨꯗꯣ ꯃꯣꯔꯦꯒꯤꯔ ꯀꯔꯤ ꯏꯟꯗꯤꯌꯥꯒꯤꯔꯥ
ꯑꯁ ꯒꯃ ꯇꯥꯗꯗ ꯃꯣꯔꯦꯒꯤ ꯒꯤꯔ ꯏꯟꯗꯤꯌꯥꯒꯤꯔꯒ ꯒꯤ ꯇꯗꯗꯥꯏꯇ ꯍꯧꯖꯤꯛꯀꯒꯤ ꯍꯧꯖꯤꯛꯀꯥꯟꯒꯤꯁꯨ ꯈꯔ ꯀꯩꯅꯣ ꯊꯣꯛꯇ꯭ꯔꯦꯀꯣ ꯃꯅꯝ ꯅꯝ ꯀꯟꯗꯔꯦꯕ ꯁꯤꯤꯁꯨꯨ ꯁꯤꯤꯖꯔꯦꯗ
ꯑ ꯑ ꯍꯣꯏ ꯀꯟꯕꯁꯨ ꯂꯩꯕꯅꯦ ꯁꯤ ꯀꯥꯡ ꯀꯥꯡꯁꯨ ꯁꯤꯗꯕꯁꯨ ꯌꯥꯝ ꯂꯩꯕꯅꯦ
ꯑ
ꯑꯗꯨꯗꯨꯗꯣ ꯇꯣꯉꯥꯟ ꯇꯣꯉꯥꯟ ꯂꯩꯕ ꯃꯥꯜꯂꯦ
ꯎꯝ ꯑꯣ ꯁꯑ
ꯕꯟ ꯂꯩꯃꯟꯕꯒꯤꯀꯣ ꯃꯣꯔꯦꯒꯤ ꯄꯣꯠ ꯁꯤꯁꯨ ꯑꯝꯇ ꯄꯨꯔꯛꯇ꯭ꯔꯦꯕ ꯍꯧꯖꯤꯛꯀꯥꯟꯗꯤ ꯑꯗꯨꯒꯤꯅꯤ ꯑꯗꯨ ꯃꯣꯔꯦ ꯑꯣꯏꯔꯝꯒꯅꯤ ꯑꯗꯣ
ꯎꯝ
ꯃꯣꯔꯦꯒꯤ ꯄꯣꯠꯁꯦ ꯍꯧꯖꯤꯛꯇꯤ ꯇꯥꯡꯕ ꯍꯧꯔꯦ
ꯅꯍꯥꯟꯗꯤ ꯍꯣꯡꯉꯃꯅꯤꯕꯀꯣ
ꯑꯣ ꯇꯤꯡꯐꯤꯁꯀꯨꯝꯕꯗꯣ ꯑꯗꯨꯁꯨ ꯐꯪꯗ꯭ꯔꯦ ꯈꯥꯃꯦꯟꯒꯤꯗꯣ ꯍꯥꯎꯕ